ꯈ ꯎꯝꯝꯝ ꯇꯥꯔꯦ ꯇꯥꯔꯦ
ꯀꯩꯗꯧꯔꯤꯅꯣ ꯍꯧꯖꯤꯛꯇꯤ
ꯉꯁꯤꯗꯤ ꯑꯇꯩ ꯀꯩꯁꯨ ꯆꯤꯟꯕ ꯂꯩꯇꯦꯗ
ꯑꯣ
ꯎꯝ ꯗꯤ ꯀꯦꯁꯨ
ꯑꯗꯨ ꯑꯣꯏꯔꯁꯨ ꯈꯔ ꯆꯤꯟꯕꯗꯤ ꯃꯥꯜꯂꯦ
ꯍꯣꯏ ꯉꯁꯥꯏ ꯑꯩꯒꯤ ꯋꯥꯏꯐꯥꯏꯗꯣ
ꯎꯝ
ꯑ ꯍꯣꯡꯕꯀꯣ ꯑꯦꯌꯥꯔ ꯐꯥꯏꯚꯔꯗ ꯍꯣꯡꯗꯣꯛꯄ ꯑꯗꯨꯒꯤ ꯃꯣꯏꯅ ꯄꯥꯟꯕ ꯂꯥꯛꯄꯤꯒꯦ ꯍꯥꯏꯕꯒꯤ ꯊꯣꯛꯑꯒ ꯄꯥꯜꯂꯨꯕꯅꯤꯗ
ꯑꯠꯆꯥ ꯑꯠꯆꯥ ꯌꯥꯝ ꯐꯩꯍꯦ ꯅꯣꯏꯗꯤ ꯋꯥꯏꯐꯥꯏꯒꯨꯝꯕꯁꯨ ꯐꯪꯉꯦ
ꯋꯥꯏ ꯐꯥꯏ ꯀꯣꯝꯕ ꯆꯦꯔ ꯑꯣ ꯆꯨꯝꯃꯤ ꯆꯨꯝꯃꯤ ꯑꯗꯨꯕꯨꯗꯤ ꯋꯥꯏ ꯐꯥꯏꯅꯕꯨꯗꯤ ꯈꯔ ꯄꯥꯏꯕꯁꯨ ꯅꯨꯡꯕꯨꯗꯤ ꯅꯨꯡꯉꯥꯏꯖꯕꯅꯤ
ꯍꯣꯏ ꯐꯔꯒꯤ ꯃꯇꯦꯡ ꯑꯩꯅꯁꯨ ꯍꯥꯏꯕꯤꯌꯨꯗ
ꯍꯣꯏ ꯐꯔ ꯃꯇꯦꯡꯗ ꯀꯃꯥꯏꯅ ꯀꯃꯥꯏꯅ ꯍꯥꯏꯕꯤꯌꯨꯔꯥ
ꯍꯥꯏꯕꯗꯤ ꯋꯥꯏꯐꯥꯏ ꯀꯃꯥꯏꯅ ꯄꯩꯁꯥ ꯍꯥꯞꯄ꯭ꯔꯣ
ꯑꯣ ꯑꯆꯥ ꯑꯆꯥ
ꯑꯗꯨꯒ ꯀꯌꯥꯝꯐꯥꯎ ꯁꯤꯖꯤꯟꯅꯕ ꯌꯥꯕ꯭ꯔꯣ ꯍꯥꯏꯕꯗꯣ
ꯍꯝ ꯍꯝ ꯑꯗꯨꯗꯤ ꯄꯨꯔꯥ ꯃꯅꯤꯄꯨꯔꯤꯗ ꯉꯥꯡꯒꯗꯁ ꯈꯔꯗꯤ ꯂꯨꯗꯧꯔꯤꯅꯦ ꯍꯣꯏ ꯑꯗꯨꯁꯨ ꯍꯥꯏꯗꯔꯛꯀꯦ ꯃꯈꯜꯁꯦ ꯑꯅꯤ ꯂꯩꯌꯦ
ꯃꯈꯜꯁꯦ ꯑꯅꯤ ꯂꯩ ꯑꯁꯤꯗꯤ ꯄꯨꯔꯥ ꯃꯅꯤꯄꯨꯔꯤꯗ ꯑꯣꯟꯊꯣꯛꯑ ꯉꯥꯡꯕꯤꯒꯦ
ꯍꯥꯏꯌꯣ
ꯑꯗꯨꯗ ꯑꯃꯅ ꯑ ꯑꯦꯟꯇꯤꯅꯥ
ꯇ
ꯑꯂ ꯏꯅꯤ
ꯑꯥ
ꯑꯥ ꯑꯃꯅ ꯑꯦꯟꯇꯤꯅꯥꯒꯨꯝꯅ ꯂꯩꯒꯅꯤꯕ ꯃꯥꯅꯗꯤ ꯌꯨꯝꯒꯨꯝꯕ ꯍꯣꯡꯗꯣꯛꯑꯁꯨ ꯄꯨꯊꯣꯛ ꯄꯨꯁꯤꯟ ꯇꯧꯕ ꯌꯥꯕ ꯑꯗꯨꯒ ꯑꯃꯅꯗꯤ ꯗꯥꯏꯔꯦꯛ ꯂꯦ ꯃꯩꯁꯦ ꯑꯗꯨꯗ ꯃꯈꯜ ꯑꯅꯤ ꯂꯩꯕ ꯑꯗꯨ ꯃꯥꯅ ꯁꯦꯠ ꯑꯞ ꯇꯧꯕ ꯀꯥꯟꯗ ꯂꯨꯄꯥ ꯂꯤꯁꯦ ꯂꯤꯁꯤꯡ ꯑꯅꯤ ꯑꯗꯨ ꯑꯩꯈꯣꯏꯅ
ꯎꯝ
ꯄꯥꯝꯕꯗꯣ ꯑꯗꯣ ꯊꯨꯕ ꯆꯥꯡꯗꯣ ꯑꯗꯨꯗꯨꯒꯤ ꯃꯇꯨꯡ ꯏꯟꯅ ꯃꯃꯜꯁꯦ ꯈꯦꯠꯅꯕ
ꯑꯣ
ꯌꯥꯝꯅ ꯊꯨꯕꯗꯣ ꯍꯥꯞꯄꯅꯦꯕ ꯑꯗꯨꯕꯨ ꯊꯥꯗ ꯆꯥꯔꯖ ꯆꯦꯁꯦ ꯂꯤꯁꯤꯡ ꯑꯃꯒ ꯆꯅꯤꯒꯨꯝꯕ ꯑꯣꯏꯕ
ꯑꯣꯊꯥꯗ
ꯑꯥ ꯑꯗꯨꯗꯣ ꯀꯥꯟꯅꯗ꯭ꯔꯦ ꯍꯥꯏꯕꯒꯤ ꯂꯨꯄꯥ ꯆꯃꯉꯥꯒꯤꯗ ꯍꯟꯊꯈ꯭ꯔꯕ ꯈꯤꯇꯪ ꯇꯞꯄꯁꯨ ꯌꯥꯔꯦ ꯍꯥꯏꯅꯀꯣ
ꯎꯝ
ꯑꯗꯨꯃꯥꯏꯅ ꯉꯁꯤꯁꯦ ꯍꯟꯗꯕꯅꯤꯗ ꯑꯅꯧꯕ ꯍꯣꯡꯉꯒ
ꯑꯗꯨꯒ ꯃꯤ ꯀꯌꯥ ꯁꯤꯖꯤꯟꯅꯕ ꯌꯥꯕ꯭ꯔꯥ
ꯃꯤꯗꯣ ꯇꯔꯥ ꯀꯨꯟꯒꯨꯝꯕꯗꯤ ꯁꯤꯖꯤꯟꯅꯕ ꯌꯥꯏꯑꯕ ꯑꯗꯨꯕꯨ ꯑ ꯑꯗꯨꯕꯨ ꯇꯔꯥꯒꯨꯝꯕ ꯆꯥꯡ ꯍꯥꯏꯔꯗꯤ ꯑꯗꯨꯝ ꯆꯥꯡ ꯑꯃꯅꯦ ꯑꯗꯨꯗꯨꯗꯒꯤ ꯍꯦꯜꯂꯗꯤ ꯑꯗꯨꯝ ꯈꯤꯇꯪ ꯅꯨꯡꯉꯥꯏꯕ ꯋꯥꯠꯂꯦ
ꯑꯣ ꯑꯗꯨꯒꯥ ꯗꯤꯁꯇꯦꯟꯁ ꯒꯨꯝꯝꯕꯗꯤ
ꯗꯤꯁꯇꯤꯟꯁꯦ ꯃꯣꯏꯁꯦ ꯔꯦꯗꯤꯌꯦꯁ ꯑꯣꯏꯅ ꯆꯠꯀꯅꯤꯕ ꯂꯥꯞꯄꯒꯤ ꯆꯥꯡꯁꯦ ꯑꯗꯨꯗꯣ ꯃꯤꯇꯔ ꯃꯛꯇꯤ ꯍꯥꯏꯕ ꯉꯝꯗ꯭ꯔꯦ ꯑꯗꯨ ꯌꯥꯝ ꯂꯥꯞꯇꯦꯗ ꯅꯛꯑꯦ ꯑꯗꯨꯗꯣ ꯕꯤꯜꯗꯤꯡ ꯑꯃꯗꯤ ꯄꯥꯏꯗꯤ ꯄꯥꯏꯕ ꯌꯥꯏ ꯕꯤꯜꯗꯤꯡ ꯐ꯭ꯂꯣꯔ ꯑꯃ ꯑꯃ ꯐ꯭ꯂꯣꯔ ꯑꯅꯤ ꯄꯥꯏꯕ ꯌꯥꯏ ꯍꯥꯞꯄꯒ ꯃꯈꯥꯒꯤꯁꯨ ꯄꯥꯏꯕ ꯌꯥꯏ ꯃꯊꯛꯁꯨ ꯄꯥꯏꯕ ꯌꯥꯏ ꯑꯗꯨꯃꯥꯏꯅ ꯄꯥꯏꯔꯦ ꯍꯥꯏꯕ ꯇꯥꯔꯦ
ꯑꯩꯈꯣꯏꯒꯤꯗꯤ ꯌꯥꯗꯕ ꯃꯐꯝ ꯈꯛꯇ ꯌꯥꯕ ꯑꯩꯈꯣꯏꯒꯤꯁꯨ ꯌꯥꯎꯋꯦꯕ ꯑꯗꯣ ꯑꯩꯈꯣꯏꯒꯤ ꯐꯂꯣꯔꯗꯗꯤ ꯂꯥꯛꯇꯕ
ꯎꯝ ꯍꯝ ꯍꯝ
ꯋꯥꯏ ꯐꯥꯏꯁꯦ ꯐ꯭ꯂꯣꯔ ꯑꯃꯗ ꯂꯧ ꯂꯩꯌꯦ ꯍꯥꯏꯔꯁꯦꯕ ꯑꯗꯨꯒ ꯑꯩꯈꯣꯏꯅꯗꯤ ꯐ꯭ꯂꯣꯔ ꯑꯍꯨꯝ ꯑꯍꯨꯝꯗ ꯂꯩꯕ ꯑꯗꯨ ꯂꯥꯛ
ꯎꯝ ꯎꯝ ꯍꯣꯏ ꯈꯔ ꯂꯥꯞ
ꯐꯪꯗꯕ ꯐꯪꯗꯕ ꯎꯝ ꯑꯗꯨꯒ ꯃꯈꯥꯗꯒꯨꯝꯕꯗꯤ ꯑꯗꯨꯝ ꯐꯪꯉꯦ ꯃꯥꯒꯤ ꯑꯦꯛꯖꯦꯛ ꯄꯣꯏꯟ
ꯃꯐꯝꯗꯨꯗꯤ ꯈꯔ ꯍꯥꯞꯄꯤꯕꯗꯤ ꯌꯥꯕꯖꯥꯅꯤꯍꯦ ꯈꯤꯇꯪ ꯏꯟꯁꯇꯣꯜ ꯇꯧꯕꯤꯔ ꯂꯣꯏꯈ꯭ꯔꯕꯗꯨꯕꯨ
ꯑ ꯑꯩꯈꯣꯏꯗꯣ ꯐꯣꯟꯗꯣ ꯂꯣ ꯂꯣꯟꯅ ꯄꯥꯏꯕꯒꯤꯀꯣ ꯄꯥꯏꯍꯟꯗꯦꯕ ꯑꯗꯨꯒꯤ ꯄꯨꯡ ꯄꯨꯡꯗꯤ ꯅꯠꯇꯦ ꯂꯤꯃꯤꯠꯗꯤ ꯅꯠ ꯂꯤꯃꯤꯠꯀꯨꯝꯕꯗꯤ ꯅꯠꯇꯦ ꯑꯗꯨꯝ ꯂꯣꯠꯅ ꯄꯥꯏꯌꯦ ꯂꯣꯏꯔꯦ ꯂꯣꯠꯅ ꯄꯥꯏꯕ ꯑꯣꯝ ꯋꯥꯔꯗꯦꯟꯁꯤꯅ ꯂꯩꯇꯕ ꯃꯀꯥꯟ ꯃꯇꯝꯗ
ꯅꯣꯏ ꯍꯧꯖꯤꯛ ꯄꯥꯏꯔꯤꯕꯁꯦ ꯄꯥꯏꯕ ꯌꯥꯗꯕꯤ ꯑꯗꯨꯝ ꯄꯥꯏꯕ꯭ꯔꯣ
ꯑ ꯍꯣꯏ ꯄꯩꯁꯥ ꯊꯤꯗꯣꯏꯅꯦ ꯐꯪꯉꯗꯤ
ꯑꯣ ꯐꯥꯏꯟ ꯖꯨ
ꯑꯗꯨꯒꯤ ꯑꯥꯎ ꯑꯗꯨꯒꯤ ꯉꯔꯥꯡꯗꯣ ꯆꯦꯛ ꯇꯧꯋꯦꯕ ꯑꯣꯖꯥꯁꯤꯡꯅ ꯑꯩꯈꯣꯏꯗꯣ ꯀ꯭ꯂꯥꯁ ꯍꯦꯛ ꯂꯧꯕ ꯂꯣꯏꯔꯒ ꯑꯣꯖꯥꯁꯤꯡꯗꯣ ꯀꯦꯝꯇ ꯍꯥꯏꯗꯕꯤꯗ ꯗꯥꯏꯔꯦꯛ ꯆꯠꯈ꯭ꯔꯦ ꯑꯩꯈꯣꯏꯒꯤ ꯀꯥꯗ ꯑꯩꯈꯣꯏꯒꯤ ꯁꯣꯔ ꯁꯤꯟꯗꯥ
ꯎꯝ ꯑꯗꯨ ꯅꯪꯒꯤꯗꯤ ꯀꯔꯝꯕ ꯃꯑꯣꯡ ꯂꯣꯠꯄ꯭ꯔꯥ
ꯑꯩꯗꯤ ꯑꯥ ꯕ꯭ꯂꯦ ꯑꯥ ꯕ꯭ꯂꯦꯡꯀꯦꯠ ꯅꯠꯇꯦ ꯑꯁꯤ ꯐꯤꯗ ꯔꯦꯞ ꯇꯧꯔꯒ ꯀꯣ ꯐꯛ ꯆꯥꯅ ꯔꯣꯜ ꯇꯧꯔꯒ ꯑꯗꯨꯝ ꯑꯩꯗꯤ ꯑꯗꯨꯝ ꯇꯧꯋꯦ ꯑꯗꯨꯕꯨ ꯃꯣꯏꯗꯣ ꯇꯨꯂꯤꯒꯨꯝꯕꯁꯨ ꯆꯦꯛ ꯇꯧꯒꯅꯤ ꯍꯥꯏꯕ ꯇ꯭ꯔꯨꯂꯤꯒ ꯖꯝꯕꯣ ꯕꯣꯛꯁꯀꯨꯝꯕꯁꯦ ꯂꯣꯏ ꯑꯥ ꯑꯟꯂꯣꯛ ꯇꯧꯑꯣ ꯍꯥꯏꯕ
ꯑꯦ ꯑꯦ
ꯑꯗꯨꯒꯤ ꯂꯣꯏ ꯇꯧꯔꯛꯈ꯭ꯔꯦ
ꯎꯝ
ꯑꯩꯗꯤ ꯐꯥꯔꯁꯇꯤ ꯑꯩꯒꯤ ꯆꯥꯔꯖꯔꯁꯦ ꯑꯥ ꯖꯝꯕꯣꯗꯗꯤ ꯊꯝꯕꯅꯦꯕ ꯑꯗꯨꯒꯤ ꯃꯣꯏ ꯁꯦ ꯆꯦꯛ ꯇꯧꯒꯅꯤ ꯍꯥꯏꯕꯒꯤ ꯖꯝꯕꯣꯗꯒꯤ ꯂꯧꯊꯣꯛꯂꯒ ꯑꯩꯁꯦ ꯑꯩꯒꯤ ꯑꯥ ꯀꯩꯅꯣꯝ ꯕꯛꯀꯦꯠꯇꯗꯤ ꯅꯠꯇꯦ ꯑꯗꯨ ꯑꯣꯏꯔꯁꯨ ꯈꯔ ꯀꯩ ꯍꯥꯏꯇꯥꯔꯦ ꯈꯔ ꯂꯩꯗꯅ ꯆꯥꯔꯖꯔ ꯑꯥꯎ ꯑꯗꯨꯅꯦ ꯐꯣꯟ ꯈꯛꯇ ꯑꯣꯏꯔꯗꯤ ꯐꯗꯣꯏꯕ ꯆꯥꯔꯖꯔꯁꯨ ꯂꯣꯠꯅꯤꯡꯉꯥꯏꯁꯨ ꯀꯣ ꯑꯩ ꯌꯥꯏ ꯌꯥꯝ ꯋꯥꯏ
ꯎꯝ ꯍꯝ ꯎꯝ ꯑꯗꯣ ꯆꯍꯤ ꯑꯍꯨꯝꯁꯦ ꯄꯥꯏꯒꯅꯨ ꯍꯥꯏꯕ꯭ꯔꯣ ꯃꯣꯏꯅꯗꯤ ꯇꯝꯕ ꯂꯣꯏꯗ꯭ꯔꯤ ꯐꯥꯎꯕ
ꯑꯥꯎ ꯇꯝꯕ ꯂꯣꯏꯗ꯭ꯔꯤ ꯐꯥꯎ ꯄꯥꯏꯒꯅꯨ ꯍꯥꯏꯌꯦ ꯎꯝ
ꯎꯁ ꯑꯗꯣ ꯍꯧꯖꯤꯛꯀꯥꯟꯗꯤ ꯀꯩꯅꯣ ꯐꯣꯟ ꯌꯥꯝ ꯗꯔꯀꯥꯔ ꯑꯣꯏꯌꯦꯗꯅ ꯑꯗꯣ
ꯑꯥꯎ ꯃꯋꯥ ꯂꯧ
ꯎꯝꯍꯝ ꯐꯣꯟ
ꯑꯗꯨ ꯑꯣꯏꯔꯁꯨ ꯃꯣꯏ
ꯑꯩꯈꯣꯏ ꯑꯩ ꯐꯣꯟ ꯂꯩꯇ꯭ꯔꯗꯤ ꯀꯩꯅꯣ ꯈꯨꯠ ꯇꯦꯛꯄꯒꯨꯝꯕꯅꯦꯍꯦ ꯑꯦꯅꯤ ꯏꯟꯐꯣꯔꯃꯦꯁꯟ ꯂꯧꯅꯤꯡꯕꯗ ꯑꯗꯨꯗ
ꯑꯥ
ꯑꯥ ꯑꯥ ꯑꯥ
ꯑꯗꯣ
ꯑꯌꯥ ꯑꯗꯨ ꯅꯨꯃꯤꯠꯇ ꯑꯩꯈꯣꯏꯁꯦ ꯑꯥ ꯐꯣꯟꯒꯨꯝꯕ ꯆꯦꯛ ꯐꯣꯟꯒꯨꯝꯕ ꯆꯦꯛ ꯇꯧꯕꯁꯦ ꯇ꯭ꯔꯨꯂꯤꯒꯨꯝꯕꯗꯤ ꯁꯨꯡꯇꯧ ꯇꯧꯗꯕꯅꯦꯕ
ꯎꯝ
ꯑꯗꯨꯕꯨ ꯈꯪꯗꯦ ꯄꯦꯔꯦꯟꯁꯅ ꯀꯝꯄ꯭ꯂꯦꯟ ꯇꯧꯕꯒꯤꯀꯣ ꯄꯦꯔꯦꯟꯁꯅ ꯀꯝꯄ꯭ꯂꯦꯟ ꯇꯧꯕꯒꯤ ꯍꯥꯏꯕꯗꯤ ꯑꯩꯈꯣꯏ
ꯎꯝ
ꯐꯥꯔꯁ ꯏꯌꯥꯔꯁꯤꯡꯁꯦ ꯈꯪꯗꯦ ꯃꯣꯏ ꯑꯥ ꯑꯗꯨꯝ ꯐꯣꯟꯁꯦ ꯑꯉꯥꯡꯁꯤꯡꯁꯦ ꯍꯨꯔꯥꯟ ꯍꯨꯔꯥꯜꯂꯒ ꯐꯣꯟꯁꯦ ꯄꯥꯏꯌꯦ ꯑꯗꯨꯕꯨ ꯀꯩꯅꯣ ꯐꯣꯟꯒꯨꯝꯕꯁꯦ ꯑꯦꯂꯥꯎ ꯇꯧꯕ꯭ꯔꯥ ꯑꯗꯨꯒ ꯂꯥꯏꯔꯤꯛꯁꯨ ꯁꯨꯡꯄꯥ ꯄꯥꯗꯦ ꯑꯗꯨꯒ ꯃꯋꯥꯗ ꯋꯥꯔꯤ ꯁꯅꯔꯒ ꯁꯅꯥꯔꯒ ꯑꯗꯨꯝ ꯂꯩꯔꯦ ꯀꯩꯒꯤꯅꯣꯅ ꯐꯣꯟ ꯇꯧꯔꯛꯄ ꯃꯥꯂꯦ
ꯎꯍꯝ
ꯄꯦꯔꯦꯟꯁ ꯑꯃꯅ ꯀꯝꯄ꯭ꯂꯦꯟ ꯇꯧꯕ ꯃꯥꯜꯂꯦ ꯑꯗꯨꯕꯨ ꯁꯥꯎꯔꯒ ꯇꯧꯕ ꯈꯨꯗꯥꯛꯇ
ꯎꯝ ꯎꯝ ꯌꯥꯏ ꯌꯥꯏ
ꯑꯗꯨ ꯀꯝꯄ꯭ꯂꯦꯟ ꯇꯧꯕ ꯅꯨꯃꯤꯠꯁꯦ ꯁꯦ ꯅꯨꯃꯤꯠꯇꯗꯤ ꯇꯧꯗꯦ ꯑꯗꯨ ꯅꯨꯃꯤꯠꯇꯠꯇꯗꯤ ꯊꯦꯡꯈ꯭ꯔꯦꯗꯅ ꯄꯨꯡ
ꯑꯣꯥ
ꯀ꯭ꯂꯥꯁ ꯂꯣꯏꯔꯝꯗꯥꯏꯗ ꯇꯧꯔꯛꯄ ꯑꯗꯨꯒꯤ ꯊꯦꯡꯈ꯭ꯔꯦ ꯑꯗꯨꯕꯨ ꯍꯌꯦꯡ ꯑꯗꯨꯝ ꯑꯗꯨꯝ ꯇꯧꯕ ꯑꯩꯈꯣꯏꯗꯤ ꯈꯪꯗꯦ ꯑꯗꯨꯃꯥꯏꯅ ꯄꯦꯔꯦꯟꯁꯀꯨꯝꯕꯁꯨ ꯀꯝꯄ꯭ꯂꯦꯟ ꯇꯧꯋꯦ ꯍꯥꯏꯕꯗꯣ ꯐꯣꯟꯒꯨꯝꯕ ꯆꯦꯛ ꯇꯧꯕ ꯂꯣꯏꯕ ꯀꯥꯟꯁꯤꯗ ꯑꯗꯨꯝ ꯂꯗꯧꯔ ꯂꯗꯣ ꯑꯃꯨꯛ ꯍꯥꯏꯔꯛꯄ
ꯑꯥ ꯍꯣꯏ ꯑꯗꯨ ꯒ꯭ꯌꯥꯟ ꯇꯥꯔꯗꯤ ꯂꯣꯏꯔꯦ ꯀꯩꯅꯣ ꯀꯩꯅꯣ ꯍꯧꯖꯤꯛ
ꯐꯪꯒꯅꯤ ꯍꯥꯏꯕ ꯇꯥꯏꯞꯇ ꯇꯧꯈ꯭ꯔꯦ ꯑꯩꯗꯤ
ꯎꯝ ꯎꯝ
ꯁꯣꯏꯗꯕꯤ ꯐꯪꯒꯅꯤ ꯐꯪꯒꯅꯤ ꯍꯥꯏꯔꯒ
ꯑꯗꯨ ꯄꯨꯔꯥ ꯄꯥꯏꯍꯟꯗꯕ ꯃꯍꯨꯠꯇꯦꯀꯣ ꯄꯨꯡ ꯇꯥꯏꯃꯤꯡꯒꯨꯝꯕ ꯍꯥꯞꯄꯅ ꯐꯒꯗꯧ ꯃꯥꯜꯂꯦꯗ
ꯑꯥꯎ ꯑꯗꯨꯃꯥꯏꯅ ꯇꯧꯔꯤꯗꯤ ꯐꯥꯗꯣꯏꯕ
ꯂꯥꯏꯔꯤꯛ ꯄꯥꯕ ꯃꯇꯝꯗꯁꯨ ꯀꯩꯗꯁꯨ ꯂꯣꯏ ꯗꯔꯀꯥꯔ ꯑꯣꯏꯔꯤꯅꯦꯗꯅ ꯍꯧꯖꯤꯛꯇꯤ
ꯌꯥꯝ ꯗꯔꯀꯥꯔ ꯑꯣꯏ ꯑꯩꯈꯣꯏꯗꯗꯤ ꯌꯥꯝ ꯗꯔꯀꯥꯔ ꯇꯧꯋꯦ ꯍꯥꯏ ꯑꯩꯈꯣꯏ ꯑꯩꯈꯣꯏ ꯕꯦꯠꯁꯤꯗꯤ ꯌꯥꯝ ꯗꯔꯀꯥꯔ ꯇꯧꯋꯦ ꯐꯣꯟꯗ ꯌꯥꯏꯅꯤꯡꯉꯥꯏ ꯃꯌꯥꯝ ꯂꯩꯗꯅ
ꯑꯗꯨꯅꯦ ꯑꯩꯈꯣꯏꯁꯨ ꯍꯧꯕꯗꯒꯤꯩ ꯂꯣꯏꯐꯥꯎ ꯑꯗꯨꯝ ꯑꯦꯅꯤ ꯀꯩꯅꯣꯝꯃ ꯍꯦꯛ ꯇꯧꯔꯦ ꯍꯥꯏꯔꯗꯤ ꯈ꯭ꯋꯥꯏ ꯃꯔꯨ ꯑꯣꯏꯕꯁꯦ ꯑꯗꯨꯅꯦꯕꯀꯣ ꯑꯗꯨꯒꯤ ꯇꯦꯕ꯭ꯂꯦꯠꯀꯨꯝꯕ ꯀꯩꯗꯧꯕ ꯂꯣꯏ ꯗꯔꯀꯥꯔ ꯑꯣꯏ ꯄꯥꯏꯔꯤꯕꯅꯦ ꯎꯝ ꯎ ꯑꯗꯨꯅ ꯀ꯭ꯂ
ꯁꯤ ꯂꯣꯠꯂꯣꯅ ꯁꯤ ꯂꯣꯠꯂꯣꯅ ꯄꯥꯏꯕꯒꯤꯅꯦ ꯑꯩꯈꯣꯏ ꯍꯤꯡꯔꯤꯁꯦ
ꯑ ꯑꯠ ꯅꯣꯡ ꯍꯤꯡꯉꯤꯕꯁꯦ
ꯑ ꯑꯩꯗꯤ ꯁꯤ ꯂ ꯗ꯭ꯔꯗꯤ ꯑꯩꯗꯤ ꯍꯤꯡꯕ ꯉꯝꯃꯔꯣꯏ ꯁꯤꯗꯧꯔꯦꯍꯦ
ꯗ ꯅꯪꯒꯤ ꯋꯥꯔꯤꯁꯦ ꯁꯨꯝ ꯇꯥꯕ ꯀꯥꯟꯗꯀꯣ ꯎꯝ ꯍꯥꯏ ꯅꯣꯡꯃ ꯃꯥ
ꯅꯣꯡꯃ ꯑꯃ ꯑꯩꯈꯣꯏ ꯁꯤꯅꯤꯌꯔꯅ ꯂꯧꯕ ꯑꯩꯈꯣꯏꯒꯤ ꯐꯣꯟꯁꯦ
ꯎꯝ ꯎꯝ
ꯑꯗꯨ ꯅꯨꯃꯤꯠꯇꯁꯨ ꯈꯪꯕ꯭ꯔꯥ ꯀꯌꯥꯝꯁꯨ ꯏꯅꯤꯡꯉꯥꯏ ꯂꯩꯕ ꯀꯥꯟꯁꯤꯗꯀꯣ ꯌꯥꯝ ꯁꯥꯎꯅꯤꯡꯕꯒꯤꯀꯣ ꯑꯩ ꯂꯣꯏꯔꯦ
ꯎꯝ ꯎꯝ
ꯂꯥꯏꯔꯤꯛ ꯏꯅ ꯁꯨꯝ ꯌꯥꯝ ꯂꯩꯕ ꯑꯗꯣ ꯑꯣꯖꯥꯁꯤꯡꯅꯁꯦ ꯑꯣꯖꯥꯁꯤꯡꯁꯦ ꯑꯩꯈꯣꯏ ꯂꯣꯠ ꯂꯣꯠꯅ ꯄꯥꯏꯌꯦ ꯍꯥꯏꯕꯁꯦ ꯈꯪꯉꯦꯕ ꯃꯣꯏꯁꯨ ꯍꯣꯏ ꯐꯖꯅ ꯄꯥꯏꯌꯣ ꯅꯣꯏꯁꯦ ꯂꯥꯏꯔꯤꯛ ꯏꯅꯤꯡꯉꯥꯏ ꯌꯥꯝ ꯂꯩꯌꯦ ꯑꯗꯨꯕꯨ ꯌꯦꯡꯒ ꯐꯣꯟꯗ ꯌꯦꯡ ꯌꯦꯡꯉꯒ ꯐꯖꯅ ꯏꯌꯨꯀꯣ ꯍꯥꯏꯔꯒ ꯃꯣꯏꯁꯨ ꯑꯗꯨꯝ ꯍꯥꯏꯕꯅꯦꯕ
ꯑꯝ
ꯑꯗꯨꯕꯨ ꯈꯪꯗꯦ ꯁꯤꯅꯤꯌꯔ ꯈꯣꯏꯅ ꯈꯨꯗꯥꯛꯇ ꯑꯗꯨꯝ ꯆꯦꯛ ꯇꯧꯔꯒ ꯑꯗꯨꯝ ꯂꯣꯏ ꯄꯨꯊꯥꯔꯛꯑꯣ ꯍꯥꯏꯕ ꯑꯗꯨꯒꯤ ꯂꯩ ꯄꯣꯊꯥꯛꯑꯦ ꯑꯗꯨ ꯅꯨꯃꯤꯠꯇꯨ ꯀꯩꯝꯇꯁꯨ ꯏꯗ꯭ꯔꯦ ꯏꯕꯗ ꯏ ꯑꯗꯨ ꯑꯣꯏꯔꯁꯨ ꯑꯁ ꯐꯣꯟꯗ ꯌꯦꯡꯅꯤꯡꯉꯥꯏꯁꯨ ꯃꯌꯥꯝ ꯂꯩꯕ
ꯎ ꯎ
ꯎ ꯑꯗꯨꯅꯦ
ꯌꯥꯝ ꯋꯥꯏ ꯐꯣꯟ ꯄꯥꯏꯗ꯭ꯔꯗꯤ ꯋꯥꯔꯝꯅꯤ
ꯌꯥꯝꯗ ꯀ꯭ꯂꯥꯁ ꯇꯥꯏꯃꯤꯡ
ꯍꯥꯥ
ꯀꯔꯝꯕ ꯁꯕꯖꯦꯛ ꯑꯣꯏꯅ ꯇꯝꯒꯦ ꯅꯣꯏꯁꯦ
ꯑꯩꯈꯣꯏꯗꯤ
ꯁꯤꯝꯒꯤ ꯍꯣꯡꯕ꯭ꯔꯥ ꯅꯠꯇꯕꯤꯅ ꯆꯍꯤ ꯈꯨꯗꯤꯡꯒꯤ ꯍꯣꯡꯕ꯭ꯔꯥ ꯎꯝ ꯎꯝ ꯑꯗꯨ ꯅꯣꯏ ꯁꯦꯃꯤꯁꯇꯔ ꯑꯣꯏꯅ ꯆꯠꯄꯁꯤ ꯁꯦ ꯁꯦꯃꯤꯁꯇꯔꯁꯦ ꯊꯥ ꯇꯔꯨꯛ ꯆꯠꯄ꯭ꯔꯥ ꯅꯠꯇ꯭ꯔꯕꯤ ꯆꯍꯤ ꯑꯃ ꯑꯃꯒꯤ ꯑꯣꯏꯅ ꯆꯠꯄ꯭ꯔꯥ
ꯆꯍꯤ ꯆꯍꯤꯁꯦ ꯀꯝꯄ꯭ꯂꯤꯠ ꯍꯥꯏꯔꯗꯤ ꯆꯍꯤ ꯑꯍꯨꯝꯒ ꯃꯈꯥꯏ
ꯎꯝ ꯑꯣ ꯁꯦꯂꯦꯕꯁ ꯍꯣꯡꯕꯁꯦ ꯆꯍꯤ ꯑꯃ ꯃꯇꯨꯡꯗ ꯍꯣꯡꯕ꯭ꯔꯥ ꯊꯥ ꯇꯔꯨꯛ ꯃꯇꯨꯡꯗ ꯍꯣꯡꯕ꯭ꯔꯥ
ꯑꯃꯝ ꯑꯃ ꯑꯃ
ꯎꯝ ꯎꯝ ꯑꯣꯝ
ꯑꯁ ꯐꯥꯏꯅꯜ ꯑꯦꯛꯖꯥ ꯊꯥ ꯂ ꯑꯣꯏꯔꯦꯗꯤ
ꯑꯥꯏꯗꯤꯌꯥꯗꯤ ꯂꯩꯇꯦꯕꯀꯣ ꯅꯣꯏ ꯇꯝꯕꯗꯣ ꯎꯝ ꯎꯝ ꯎꯝ ꯑꯩꯈꯣꯏꯅꯗꯤ ꯍꯧꯖꯤꯛꯀꯥꯟꯒꯤꯁꯤꯗꯤ ꯑꯩꯈꯣꯏꯅ ꯀꯣꯂꯦꯖꯁꯤ ꯇꯝꯔꯛꯄꯁꯤꯗꯤ ꯑꯩꯈꯣꯏꯅ ꯇꯝꯔꯛꯄ ꯑꯩꯕꯨꯗꯤ ꯕꯤ ꯕꯤ ꯑꯦ ꯇꯧꯔꯛꯅꯦꯕ
ꯎꯝ
ꯑꯗꯨꯒꯤ ꯁꯤꯛꯁ ꯍꯥꯏꯗꯤ ꯊꯥ ꯇꯔꯨꯛ ꯈꯨꯗꯤꯡꯒꯤ ꯍꯣꯡꯕꯅꯦꯕ ꯑꯩꯈꯣꯏꯅ
ꯊꯥ ꯇꯔꯨꯛ ꯈꯨꯗꯤꯡꯒꯤ ꯁꯕꯖꯦꯛ ꯍꯣꯡꯉꯦꯕꯀꯣ ꯑꯗꯨꯒꯤꯅꯤꯗ ꯇ ꯅꯣꯏꯗ ꯍꯪꯕꯑꯅꯤꯗ
ꯑꯩꯈꯣꯏ ꯑꯗꯨꯗꯤ ꯍꯥꯏꯔꯒꯦ ꯐꯥꯔꯁ ꯐꯥꯔꯁꯇ ꯑꯩꯈꯣꯏ ꯇꯝꯕꯁꯦ ꯀꯩꯅꯣ ꯐꯟꯗꯥꯃꯦꯟꯇꯦꯜ ꯇꯝꯃꯦꯕ ꯑꯗꯨꯒ ꯁꯦꯀꯦꯟ ꯁꯦꯀꯦꯟ ꯁꯦꯃꯤꯁꯇꯔꯗꯅ ꯑꯩꯈꯣꯏꯁꯦ ꯀꯩꯅꯣꯝ ꯃꯦꯗꯤꯀꯦꯜ ꯁꯔꯖꯤꯀꯦꯜꯒꯤ ꯇꯝꯃꯦꯕ
ꯎꯝ
ꯑꯗꯨꯕꯨ ꯊꯥꯔꯗꯅ ꯒꯥꯏꯅꯤꯒꯤ ꯇꯝꯒꯅꯦꯕ ꯈꯪꯔꯕ꯭ꯔꯥ꯫ ꯇꯥꯕꯔ
ꯇꯥꯏ ꯇꯥꯏ꯫
ꯎꯝ꯫ ꯈꯪꯉꯦꯀꯣ ꯑ ꯒꯥꯏꯅꯤ ꯒꯥꯏꯅꯤ ꯈꯜꯂꯣꯁꯤ꯫ ꯑꯗ ꯇꯝꯕ ꯑꯦ ꯀꯔꯤꯔ ꯅꯣꯏ꯫ ꯑ ꯅꯪꯒꯤ ꯅꯨꯄꯤꯒꯨꯝꯕ ꯑꯉꯥꯡ ꯄꯣꯛꯀꯦ ꯍꯥꯏꯔꯗꯤ ꯂꯥꯛꯑꯣ꯫
ꯑ ꯑꯠꯆꯥ ꯅꯣꯏꯗ ꯂꯣꯏ ꯀꯟꯇꯦꯛ ꯇꯧꯔꯛꯀꯦꯗꯧꯔꯤꯅꯤ ꯎꯝ ꯎꯝ ꯍꯣꯔꯦꯟ ꯀꯅꯥꯗꯕ ꯃꯇꯝꯗꯅ ꯀꯣꯜ ꯄꯥꯏꯈꯠꯂꯒꯀꯣ ꯍꯣꯔꯦꯟ ꯀꯅꯒꯦ ꯇꯧꯕ ꯃꯇꯝꯗ ꯂꯣꯏ ꯆꯦꯟꯒꯅꯤꯀꯣ ꯍꯧꯖꯤꯛꯀꯥꯟꯗꯤ ꯑꯗꯨꯃꯥꯏꯅ ꯑꯣꯏꯒꯜꯂꯦꯗꯅ ꯃꯔꯨꯑꯣ ꯑꯣꯏꯗꯕ ꯃꯇꯝꯗꯗꯤ ꯋꯥꯈꯜ ꯌꯥꯝꯅ ꯃꯥꯟꯅꯕꯅꯦꯕ ꯑꯗꯨ ꯃꯔꯨꯑꯣ ꯑꯣꯏꯕ ꯃꯇꯝꯗꯗꯤ ꯑꯃꯁꯨ ꯌꯥꯗꯕꯅꯦꯕꯀꯣ ꯍꯧꯖꯤꯛꯀꯥꯟꯁꯦ
ꯑꯗꯨ ꯇꯧꯕ꯭ꯔꯥ
ꯍꯧꯖꯤꯛꯁꯨ ꯃꯔꯨ ꯌꯥꯝ ꯑꯣꯏꯌꯦꯗꯅ꯫
ꯍ